ꯑꯁ ꯅꯣꯡ ꯆꯨꯕꯒ ꯆꯞ
ꯅꯣꯡ ꯇꯥꯢꯌꯦ
ꯑꯦ ꯑꯁꯦꯡꯕꯔꯣ
ꯅꯣꯡ ꯌꯥꯝ ꯇꯥꯏꯌꯦ ꯑꯗꯨꯒꯤꯅꯦ
ꯅꯨꯡꯁꯤꯠ ꯇꯥꯕ꯭ꯔꯥ
ꯑꯥ
ꯈꯪꯉꯦꯕ
ꯅꯣꯡ ꯌꯥꯝ ꯅꯨꯡꯁꯤꯠ ꯌꯥꯝ ꯀꯜꯂꯦ ꯍꯟꯗꯛ ꯇꯤ ꯅꯣꯡꯖꯨ ꯊꯥ ꯑꯣꯏꯕꯒꯤꯔ ꯈꯪꯗꯦ ꯅꯣꯡ ꯌꯥꯝ
ꯆꯥꯞ ꯆꯥꯅ ꯍꯥꯏꯈꯤꯅꯦ
ꯀꯥꯂꯦꯟ ꯊꯥꯗ ꯅꯣꯡ ꯇꯥꯕꯁꯤꯁꯨ ꯅꯨꯡꯉꯥꯏꯍꯦ ꯀꯩꯗꯧꯔꯤꯅꯣ
ꯀꯔꯤꯁꯨ ꯇꯧ ꯌꯥꯏ ꯌꯥꯏ
ꯌꯥꯔꯝ ꯅꯤꯗꯀꯣ
ꯎꯝ
ꯌꯥꯝ ꯁꯥꯕ ꯑꯗꯨꯒꯤ ꯍꯪꯆꯤꯠ ꯂꯥꯡꯕ
ꯑꯩꯁꯤꯅꯦ ꯃꯊꯛꯇ ꯀꯩꯅꯣ ꯑꯃꯗꯣ ꯅꯍꯥꯟ ꯅꯌꯥꯝꯕ ꯍꯣꯏ ꯆꯥ ꯀꯩꯅꯣ ꯆꯥꯛ ꯆꯥꯃꯤꯟꯅꯩ ꯑꯗꯣ
ꯑꯥ ꯑꯥ
ꯉꯥꯛꯄꯣꯀꯣ ꯃꯊꯛꯇ ꯂꯩꯕ ꯑꯗꯨꯗ ꯑꯁ ꯀꯥꯛꯑꯕꯅꯤꯅ
ꯑꯣ ꯃꯥꯁꯨ ꯂꯩꯥꯏꯔ꯭ꯔꯥ
ꯃꯊꯛꯇꯥ ꯋꯥꯔꯤ ꯁꯅꯥ ꯋꯥꯔꯤ ꯁꯟꯅꯍꯥꯌꯦ
ꯑꯥ ꯑꯣ ꯌꯥꯔꯦ ꯌꯥꯔꯦ ꯃꯆꯥ ꯅꯨꯄꯤ ꯊꯤꯔꯕꯣ ꯑꯗꯨ ꯅꯨꯄꯥꯗꯣ
ꯊꯤꯔꯦ ꯍꯦ ꯃꯆꯥꯀꯁꯦ ꯑꯃ ꯂꯩꯔꯦ ꯆꯥꯎ ꯀꯩꯅꯣ ꯇꯧꯔꯦ
ꯑꯣ ꯑꯣ
ꯈꯣꯏ ꯀꯩꯅꯣꯅꯤꯅꯦ ꯑꯩꯈꯣꯏ ꯁꯣꯡꯁꯇꯥꯔꯒꯤ ꯃꯆꯦ ꯂꯨꯍꯣꯡꯕꯗꯨꯅꯦꯅꯦ
ꯑꯣ ꯑꯣ ꯀꯨꯏꯗꯣꯏꯅꯦ ꯑꯗꯨꯗꯤ ꯑꯦ ꯑꯣ ꯑꯣ ꯇꯣꯡꯉꯥꯜꯂꯦ ꯀꯣ
ꯈ꯭ꯋꯥꯏꯔꯤ ꯑꯍꯟꯅꯤ
ꯑꯗꯣ ꯅꯪꯒꯤ ꯀꯩꯅꯣꯗꯣ ꯑꯁ ꯌꯥꯝꯅ ꯀꯩꯅꯣ ꯇꯧꯋꯦ ꯃꯈꯣꯟꯗꯣ ꯃꯔꯝ ꯃꯔꯛꯇꯥ
ꯑꯣ ꯑꯣ
ꯐꯣꯟꯒꯤ ꯖꯨꯒꯥꯗ ꯑꯗꯨꯃꯥꯏꯅ ꯐꯗꯤꯅꯔꯥ ꯊꯝꯃꯒ ꯇꯧꯋꯣ ꯑꯗꯨ ꯑꯣꯏꯔꯗꯤ
ꯀꯩꯅꯣ ꯇꯧꯈ꯭ꯔꯦ ꯏꯃꯨꯡꯗ ꯂꯥꯛꯈ꯭ꯔꯗꯒꯤ ꯅꯨꯡꯁꯤꯠ ꯁꯤꯠꯂꯔꯦꯏ
ꯑꯣꯛ ꯁꯥꯕ ꯍꯧꯔꯣꯏꯗ꯭ꯔꯥ ꯑꯗꯨꯗꯤ
ꯌꯥꯥꯔꯣꯏꯗ
ꯌꯥꯝ ꯐꯩꯅꯦ ꯑꯗꯨꯗꯤ ꯑꯩ ꯑꯩꯒꯤ ꯑꯩꯈꯣꯏꯒꯤꯒꯤꯗꯤ ꯇꯥꯗꯕ꯭ꯔꯣ ꯅꯨꯡꯁꯤꯠ ꯀꯩꯅꯣ ꯁꯤꯠꯄ ꯈꯣꯟ ꯃꯈꯣꯟꯖꯦꯜꯗꯣ
ꯀꯔꯥꯏꯗꯩꯅꯣ
ꯑꯣ ꯈꯔ ꯂꯥꯞꯅ ꯊꯝꯕꯒꯤ ꯑꯩꯅ
ꯃꯩ ꯆꯥꯡ ꯅꯥꯏꯗꯕꯁꯦ ꯅꯨꯡꯉꯥꯏꯇꯦ
ꯎꯝ
ꯑꯃꯨꯛ ꯂꯥꯛꯀꯅꯤ ꯑꯃꯨꯛ ꯃꯨꯠꯀꯅꯤ ꯀꯣ
ꯎꯝ ꯌꯥꯝ ꯁꯥꯕ ꯃꯇꯝꯗ ꯀꯩꯅꯣ ꯇꯧꯕꯗꯣ ꯃꯩ ꯀꯥꯁꯦ ꯃꯠꯈꯤꯕꯗꯣ ꯑꯁ ꯌꯥꯝ ꯁꯥ ꯁꯥꯎꯅꯤꯡꯕꯅꯦꯍꯦ ꯑꯗꯨ ꯃꯇꯝꯗꯗꯤ ꯀꯔꯤꯁꯨ ꯇꯧꯅꯤꯡꯉꯥꯏ ꯂꯩꯗꯕꯅꯤ
ꯍꯥꯀꯨꯝꯗꯣ ꯃꯩ ꯃꯨꯠꯄ ꯀꯥꯟꯗ ꯃꯈꯥꯗ ꯇꯨꯝꯕꯒꯤ
ꯎꯝ ꯅꯥꯕꯗꯣ ꯎꯝ ꯑꯗꯨꯅꯦꯕ ꯅꯣꯏꯒꯤ ꯅꯣꯏꯗꯤ ꯈꯔ ꯑꯦ ꯃꯨꯜꯂꯖꯨꯀꯣ ꯀꯩꯅꯣ ꯅꯨꯡꯊꯤꯟꯗꯨ ꯎꯟ ꯃꯄꯥꯟꯗ ꯐꯝꯃꯒ ꯇꯧꯕ ꯌꯥꯏꯗꯅ ꯎ
ꯃꯄꯥꯟꯗ ꯐꯝ ꯍꯥꯏ ꯍꯥꯏꯖꯦ ꯑꯩꯈꯣꯏꯗꯤ ꯋꯥꯔꯤ ꯇꯥꯔ ꯍꯦꯛꯇ ꯇꯨꯝꯅꯤꯡꯕ ꯍꯣ ꯑꯗꯨꯒꯤ ꯐꯃꯨꯡꯗ ꯇꯨꯝꯕꯁꯨ ꯁꯥꯕ
ꯇꯦ ꯃꯩ ꯃꯩꯒꯨꯝꯕ ꯃꯨꯊꯠ ꯃꯨꯠ ꯃꯨꯠꯈꯤꯕ ꯃꯇꯝꯗ ꯍꯥꯏꯕꯅꯤꯗ
ꯃꯩꯗꯣ ꯅꯨꯡꯊꯤꯜ ꯆꯨꯞꯄꯣ ꯂꯥꯛꯇ꯭ꯔꯗꯤ
ꯑꯁ ꯍꯥꯏꯗꯤ ꯅꯪꯁꯨ ꯈꯪꯃꯟꯗꯦꯍꯦ ꯑꯗꯨꯝ ꯂꯥꯛꯑꯒ ꯌꯥꯝ ꯁꯥꯕ ꯃꯇꯝꯗ ꯃꯔꯛꯇ ꯃꯨꯠꯈꯤꯕꯗꯣ ꯑꯗꯨꯗꯤ ꯃꯄꯥꯟꯗ ꯈꯔ ꯐꯝꯕꯩ ꯑꯗꯨꯝ ꯌꯥ ꯌꯥꯏꯗꯅ ꯑꯩꯈꯣꯏꯗꯤ ꯀꯥ ꯑꯃꯈꯛꯇꯪꯅꯦ ꯃꯄꯥꯟ ꯑꯗꯨ ꯆꯠꯊꯣꯛꯐꯝꯁꯨ ꯂꯩꯇꯦ ꯑꯗꯨꯒꯤ ꯃꯨꯠꯂꯗꯤ ꯂꯣꯏꯔꯦ ꯌꯥꯝ ꯁꯥꯔꯀꯥꯟꯗ ꯆꯤꯟꯒꯁꯦ ꯀꯩꯅꯣ ꯇꯧꯔꯒ ꯐꯝꯕꯅꯦ ꯇꯥꯕ꯭ꯔꯣ ꯍꯥ
ꯇꯥꯏꯌꯦ
ꯂꯣ ꯑꯁ ꯇꯜꯂꯤꯅꯦ ꯍꯌꯦꯡꯁꯦ ꯀꯃꯥꯏꯟ ꯇꯧꯗꯣꯏꯅꯣ
ꯍꯟ ꯄꯨꯡ ꯀꯌꯥꯗ ꯍꯧꯒꯅꯤ ꯍꯥꯏꯕ꯭ꯔꯥ
ꯄꯟ ꯃꯈꯥꯏ ꯑꯗꯨꯋꯥꯏꯗ
ꯃꯥꯄꯟ ꯃꯈꯥꯏ ꯑꯗꯨꯗꯒꯤ ꯄꯨꯡ ꯑꯃ ꯑꯅꯤ ꯑꯗꯨꯋꯥꯏꯐꯥꯎ ꯑꯣꯏꯒꯗ꯭ꯔꯥ
ꯄꯟ ꯃꯈꯥꯏ
ꯃꯄꯜ ꯃꯈꯥꯏ ꯑꯣꯏꯔꯗꯤ ꯍꯌꯦꯡ ꯑꯩ ꯆꯠꯄꯗ ꯇꯧꯔꯛꯄ ꯌꯥꯔꯔꯣꯏꯅꯦ
ꯑꯧ ꯑꯦꯁ ꯑꯩꯒꯤ ꯎꯝ ꯆꯠ ꯉꯔꯤꯌꯥꯗꯧ ꯃꯥꯥꯟꯗ꯭ꯔꯦ
ꯈꯜꯂꯛꯄꯗꯗꯤ
ꯑꯈꯣꯏꯅꯦ ꯈꯪꯗꯦ ꯍꯌꯦꯡꯁꯦ
ꯎꯝ
ꯅꯨꯃꯤꯠ ꯆꯨꯞꯄ ꯇꯧꯗꯧ ꯃꯥꯜꯂꯦ ꯍꯥꯏꯗꯤ ꯑꯣꯖꯥꯅ ꯍꯥꯏꯕꯗꯣ ꯍꯌꯦꯡ ꯀꯩꯒꯨꯝꯕ ꯂꯣꯏꯗ꯭ꯔꯗꯤ ꯍꯪꯆꯤꯠ ꯇꯧꯒꯅꯤ ꯍꯥꯏꯝ ꯍꯥꯏꯗꯤ ꯌꯥꯝ ꯁꯥꯡꯅ ꯇꯝꯁꯦ ꯂꯧꯒꯗꯧ ꯃꯥꯜꯂꯦ ꯍꯥꯏꯗꯤ ꯈꯪꯗꯦ ꯕꯩꯕꯕꯥꯒꯨꯝꯁꯨ ꯇꯧꯅꯤ ꯍꯥꯏꯕꯅꯦ
ꯑꯣ ꯑꯣ ꯍꯪꯅꯤꯡꯕ ꯍꯪꯁꯤꯅꯨ ꯅꯪꯅ ꯈꯨꯝꯕꯤꯔꯣ
ꯏꯃꯥꯟꯅꯕꯁꯨꯀꯣ ꯉꯁꯥꯏ ꯑꯩ ꯍꯥꯏꯕꯗꯨ ꯃꯥꯁꯨ ꯀꯥꯎꯔꯦ ꯍꯥꯏ ꯑꯦꯛꯖꯥꯝꯗꯣ ꯉꯁꯥꯏ ꯅꯠꯇꯦ ꯇꯝꯗꯅꯅꯕ ꯍꯌꯦꯡ ꯑꯦꯛꯖꯥꯝ ꯇꯧꯒꯅꯤ ꯍꯥꯏꯕꯗꯨ ꯀꯥꯎꯔꯦꯌꯦ ꯉꯁꯥꯏ ꯎꯝ ꯉꯁꯥꯏ ꯑꯌꯨꯛ ꯆꯥꯛ ꯆꯥꯔꯀꯥꯟꯗ ꯅꯤꯡꯁꯤꯡꯉ
ꯌꯥꯏꯍꯦ ꯅꯣꯏꯁꯨ
ꯑꯁ ꯀꯔꯤꯁꯤ ꯈꯪꯗꯦꯗ ꯑꯗꯨꯝ ꯈꯪꯗꯦ
ꯆꯠꯁꯨ ꯆꯠꯇꯦ ꯅꯨꯡꯉꯥꯏꯔ°ꯗꯀꯣ
ꯅꯨꯡꯉꯥꯏꯕꯅꯦ
ꯑꯩꯈꯣꯏꯗꯤ ꯌꯥꯗꯦ ꯑꯩꯈꯣꯏꯗꯤ ꯅꯨꯡꯇꯤꯒꯤ ꯆꯠꯂꯦ
ꯑꯗꯨꯅ ꯐꯔꯦ ꯑꯗꯨ ꯑꯣꯏꯗꯤ ꯑꯁ ꯄꯥꯝꯁꯨ ꯄꯥꯝꯗꯕꯒꯤꯅꯤ ꯀꯩꯅ ꯍꯥꯏꯗꯤ ꯐꯖꯅꯁꯨ ꯇꯧꯗꯦ ꯅꯣꯏꯗꯤ ꯐꯖꯅ ꯇꯧꯋꯤꯗꯅ
ꯇꯑꯣ ꯇꯕꯣꯕꯨꯗꯤ ꯗꯨ ꯇꯜꯔ° ꯑꯩꯗꯤ
ꯑꯩꯈꯣꯏꯁꯨ ꯃꯃꯥꯡꯗꯗꯤ ꯌꯥꯝ ꯇꯧꯔꯝꯃꯦ ꯍꯧ ꯀꯩꯅꯣꯗꯣ ꯍꯧꯕ ꯃꯇꯝꯗꯣ ꯑꯗꯨ ꯃꯇꯝꯗꯗꯤ ꯑꯗꯨꯝ ꯀꯩꯅꯣ ꯇꯧꯕꯅꯦ ꯑꯩꯁꯨ ꯆꯠꯂꯦꯗꯅ ꯑꯗꯨ ꯃꯇꯝꯗꯗꯤ ꯃꯔꯛ ꯃꯔꯛ ꯑꯗꯨꯝ ꯌꯥꯝꯅ ꯆꯠꯂꯦꯗ ꯑꯦꯇꯦꯟꯗꯦꯟꯁꯀꯁꯦ ꯂꯧꯔꯗꯅꯀꯣ
ꯆꯠꯂꯒ ꯍꯦꯛ ꯈꯠꯅꯕꯗꫭ
ꯑꯗꯨꯁꯨ ꯅꯪꯅ
ꯑꯗꯨꯁꯨ ꯅꯪ ꯁꯤꯗ ꯆꯠꯄ ꯀꯥꯟꯗ ꯍꯥꯏꯔꯛꯑꯣ ꯍꯥꯏꯁꯨ ꯍꯥꯏꯔꯛꯑꯣꯏ ꯑꯗꯨꯒ ꯅꯨꯡꯊꯤꯅ ꯑꯩꯅ ꯑꯩꯅ ꯀꯩ ꯀꯩ ꯍꯥꯏꯔꯒ ꯀꯥꯎꯣꯏꯅꯦ ꯍꯥꯏ ꯑꯗꯨꯗꯤ ꯀꯅꯥꯅ ꯌꯥꯒꯗ꯭ꯔꯣ
ꯑꯁ ꯎꯝꯝ ꯀꯥꯎꯕ ꯃꯇꯝ ꯂꯩꯅꯦ ꯊꯕꯛ ꯆꯠꯊꯣꯛ ꯆꯠꯁꯤꯟ ꯎꯝ ꯌꯥꯝ ꯃꯇꯝꯒꯁꯦ ꯌꯥꯝ ꯊꯨꯅ ꯇꯧꯔꯀꯥꯟꯗ
ꯍꫭꯏ ꯀꯥꯎꯕꯗꫭ ꯉꯍꯥꯛ ꯂꯩꯔꯒꯗꯤ ꯅꯤꯡꯁꯤꯡꯂꯛꯄ ꯀꯥꯟꯗ ꯑꯁ ꯑꯩ ꯉꯪꯁꯥꯏꯗꯣ ꯀꯥꯎꯔꯛꯈ꯭ꯔꯦ ꯍꯥꯏꯔꯣꯏ ꯑꯩꯅ ꯍꯥꯏꯗ꯭ꯔꯤꯐꯥꯎ
ꯅꯠꯇꯦ ꯑꯩꯅꯁꯨ ꯍꯥꯏꯕꯅꯦ ꯍꯥꯏꯔꯁꯨ ꯅꯪꯅ ꯌꯥꯗꯕꯅꯦ
ꯆꯠꯔꫭꯗꯥ
ꯅꯍꯥꯟꯁꯨ ꯌꯦꯡꯉꫭ ꯄꯨꯡ ꯀꯌꯥꯗꯣ ꯑꯩꯅ ꯇꯧꯔꯒ ꯑꯁ ꯑꯩ ꯀꯥꯎꯕꯅꯦ ꯉꯁꯥꯏꯗꯨ ꯍꯥꯏꯌꯦꯅꯦ
ꯑꯩꯒꯤ ꯀꯣꯛꯁꯦ ꯌꯥꯗꯦ ꯍꯥꯏꯕꯁꯦ ꯅꯪ ꯈꯪꯉꯦꯗꯅ
ꯅꯆꯤꯟ ꯊꯤꯕꯅꯤ ꯑꯗꯨꯗꯤ
ꯈꯪꯉꯒꯥ ꯀꯔꯤꯒꯤ
ꯃꯤꯅ ꯀꯔꯤ ꯀꯔꯤ ꯍꯥꯏꯕꯗꯤ ꯂꯣꯏ ꯅꯤꯡꯁꯤꯡꯒꯅꯤ ꯑꯩꯅ ꯍꯥꯏꯕꯗꯤ ꯅꯤꯡꯁꯤꯡꯉꯣꯏ
ꯅꯠꯇꯦ ꯑꯩꯗꯤ ꯑꯁꯤꯒꯨꯝꯕꯁꯦ ꯅꯤꯡꯁꯤꯡꯕ ꯈꯣꯠꯄꯁꯦ ꯌꯥꯝ ꯀꯩꯅꯣ ꯇꯧꯗꯦꯗ ꯍꯦꯛ ꯀꯥꯎꯒꯜꯂꯦ
ꯍꯣꯢ ꯍꯣꯢ
ꯅꯪꯗꯤ ꯏꯁ ꯁꯨꯀꯥꯎ ꯀꯥꯎꯗꯦꯅꯦ ꯅꯨꯃꯤꯠꯇꯨ ꯇꯔꯦꯛꯀ ꯈꯪꯉꯦ ꯄꯨꯡꯒ ꯈꯪꯉꯦ ꯅꯪꯗꯤ ꯅꯨꯄꯤꯁꯤꯡꯁꯦ ꯂꯣꯢꯅꯃꯛ ꯑꯗꯨꯃꯥꯢꯅ ꯇꯧꯒꯟꯕ ꯃꯥꯜꯂꯦ
ꯎꯝ
ꯅꯠꯇ꯭ꯔꯥ
ꯃꯥꯅꯦ ꯃꯥꯅꯦ
ꯅ ꯁꯠ
ꯊꯥꯢꯑꯦ ꯃꯄꯥꯟꯗ ꯐꯝꯃꯦ ꯑꯃꯨꯛ
ꯀꯥꯟꯗ ꯐꯝꯃꯦ
ꯎꯝ ꯁꯥꯥꯕꯀꯣ ꯄꯥꯟꯗꯤ ꯅꯨꯡꯁꯤꯠ ꯁꯤꯠꯂꯦ ꯑꯗꯨꯗꯤꯅꯨꯡꯉꯥꯢꯌꯦ
ꯑꯗꯨ ꯅꯣꯢ ꯇꯝꯕꯗꯣ ꯍꯧꯖꯤꯛ ꯍꯧꯖꯤꯛ ꯇꯝ ꯃꯍꯩ ꯇꯝꯕꯗꯣ
ꯑꯥ
ꯐꯩꯗꯤ ꯐꯩꯀꯣ
ꯐꯠꯇꯦꯗ
ꯐꯠꯇꯕ꯭ꯔꯣ ꯐꯩꯗ
ꯐꯠꯇ
ꯃꯣꯢꯒꯤꯁꯨ ꯊꯕꯛ ꯑꯗꯨꯝ ꯀꯧꯕ ꯑꯗꯨꯝ ꯈꯪꯒꯨꯝ ꯇꯧꯋꯤꯗ ꯑꯗꯨꯨꯝ ꯀꯧꯕꯝ ꯀꯧꯋꯦ
ꯇꯧꯔꯁꯨ ꯀꯅꯥꯅ ꯍꯥꯞꯄꯤꯒꯅꯤ
ꯑꯦꯛꯖꯥꯝꯒꯨꯝꯕ ꯌꯥꯎꯗꯣꯢꯅꯤꯅꯦ ꯁꯤꯕꯥꯢꯒꯤꯁꯨ ꯌꯥꯝ ꯀꯧꯕꯅꯦ ꯃꯣꯢꯒꯤꯗꯤ
ꯑꯗꯨ ꯇꯣꯡꯉꯥꯜꯂꯦꯍꯦ
ꯅꯣꯡꯉꯥꯜꯂꯦ ꯍꯥꯢꯕ꯭ꯔꯣ
ꯑꯦ
ꯇꯣꯡꯉꯥꯜꯂꯦ ꯍꯥꯢꯕꯗꯤ ꯀꯔꯤ
ꯑꯗꯨꯗꯤ ꯀꯩꯅꯣꯅꯦ ꯐꯖꯅ ꯇꯝꯕ ꯁꯦꯡꯅꯩꯗꯅ ꯗꯣꯛꯇꯔꯒ ꯍꯥꯢꯕꯗꯣ ꯑ ꯑꯗꯨꯒꯨꯝꯕꯅꯦ ꯆꯪꯉꯨꯔꯅꯤꯍꯦ
ꯍꯨꯢ ꯍꯨꯢꯒꯤ ꯗꯣꯛꯇꯔꯒꯨꯝꯕ ꯇꯥꯔꯦꯅꯦ ꯑꯗꯨꯗꯤ
ꯃꯣꯏ ꯆꯍꯤ ꯑꯅꯤ ꯑꯍꯨꯝ ꯇꯝꯕ ꯂꯩꯗꯅꯀꯣ ꯑꯗꯣꯝꯗꯔ ꯅꯦꯍꯦ
ꯊꯥꯔꯇꯤ
ꯑꯩꯩꯒꯤꯗꯤ ꯂꯩꯇꯦꯗ
ꯑꯗꯨ
ꯍꯦꯛ ꯂꯣꯢꯕ ꯀꯥꯟꯗ ꯑꯩꯅ ꯌꯦꯡꯕꯤꯒꯗꯕ
ꯎꯝ
ꯅꯪ ꯅꯁꯥ ꯁꯟ ꯂꯣꯢꯕ ꯀꯥꯟꯗ ꯌꯦꯡꯕꯤꯒꯗꯕ ꯉꯥꯢꯔꯦ
ꯇꯥꯅꯤꯡꯗꯦꯍꯦ ꯇꯜꯂꯦ ꯑꯁ ꯑꯩꯁꯦ ꯗꯥꯢꯔꯦꯛ ꯇꯔꯥꯃꯉꯥ ꯑꯗꯨꯋꯥꯏꯢꯗꯅ ꯑꯦꯛꯖꯥꯝ ꯊꯦꯇ꯭ꯔꯦꯒꯤ ꯇꯧꯒꯗꯕ
ꯗꯨ ꯇꯧꯗ꯭ꯔꯤꯀꯥꯟꯗ ꯅꯣꯡꯅ ꯀꯣꯏꯕ ꯆꯁꯦ
ꯀ ꯀꯔꯤ ꯇꯧꯁꯦ ꯍꯥꯏꯕꯅꯣ
ꯁꯦꯀꯦꯟ ꯍꯦꯟ ꯊꯤꯔꯨꯁꯦ
ꯃꯤꯔ ꯄꯣꯔ
ꯄꯣꯠꯅꯦ
ꯃꯤ ꯑꯣꯏꯔꯝꯃꯗꯤ
ꯅꯪꯁꯨ ꯑꯗꯨꯝꯕ ꯋꯥ ꯉꯥꯡꯉꯦ
ꯃꯥꯟꯅꯕꯤꯖꯨ ꯂꯩꯔꯦ ꯍꯧꯖꯤꯛꯇꯤ
ꯇꯜꯂꯦ ꯃꯣꯏꯗꯤ ꯑꯩ ꯇꯜꯂꯦ
ꯏꯁ ꯌꯥꯝ ꯂꯨꯅ ꯇꯤꯟꯅꯔꯒ
ꯑꯗꯨꯗꯨꯕꯨꯗꯤꯅꯦ ꯅꯣꯛꯇꯕ ꯌꯥꯗꯕꯒꯤ ꯅꯣꯛꯄꯅꯤ
ꯍꯝ
ꯅꯣꯛꯇꯕ ꯌꯥꯗꯕꯒꯤ ꯅꯣꯛ ꯁꯤꯟꯅꯔꯒ ꯉꯥꯡꯕ ꯋꯥꯅꯤ
ꯍꯦ ꯀꯅꯥꯔꯗꯅꯣ ꯅꯪꯅ ꯍꯥꯏꯗꯣ
ꯏꯃꯥꯟꯅꯕꯤꯁꯤꯡ ꯅꯪ ꯍꯥꯏꯕꯗꯨꯗ
ꯅꯠꯇꯦ ꯅꯃꯥꯟꯅꯕꯤ ꯍꯥꯏꯕꯗꯤ ꯌꯥꯝ ꯂꯨꯅ ꯇꯦꯅꯕꯗꯣ ꯀꯣꯂꯦꯖ ꯃꯇꯝꯗ ꯈꯣꯏ ꯀꯩꯅꯣ ꯈꯨꯟꯒꯤꯗꯣ ꯑꯧ
ꯑꯗꯣ ꯈꯪꯗꯦ ꯑ ꯃꯥ ꯑꯩꯅ ꯅꯍꯥꯟ ꯍꯪꯉꯦ ꯏꯐꯥ ꯁꯤꯛ ꯑꯦ ꯅꯠꯇꯦ
ꯁ꯭ꯋꯥꯏ ꯁ꯭ꯋꯥꯏꯗ ꯀꯦ ꯀꯔꯝ ꯀꯥꯟꯗ ꯂꯥꯛꯇꯣꯏꯅꯣꯅ ꯍꯪꯕꯅꯦꯕ ꯅꯪꯅ ꯅꯝꯕꯔ ꯊꯥꯔꯧ ꯍꯥꯏꯕꯗꯣ
ꯑꯁ ꯑꯃꯨꯛ ꯆꯠꯀꯗꯧꯔꯦꯅ ꯍꯥꯏꯕꯀꯣ ꯃꯥꯗꯣ ꯑꯗꯨꯨꯝ ꯂꯩ ꯑꯧ ꯃꯨꯛ ꯆꯠꯀꯗꯧꯔꯦꯅ ꯅꯧꯔꯒ ꯍꯥꯏ ꯍꯥꯏꯔꯛꯄ ꯑꯗ ꯌꯨꯝ ꯕꯔꯥ ꯊꯤꯕ ꯈꯣꯠꯄꯗꯣ ꯊꯤꯕꯤꯒꯅꯤ ꯗꯨ ꯈꯪꯗꯦ ꯊꯤꯔꯒ ꯌꯨꯝꯗ ꯑꯃꯨꯛ ꯆꯠꯂꯒ ꯄꯣꯔꯛ ꯄꯣꯠ ꯆꯩꯁꯤꯡꯗꯣ
ꯑꯣ ꯑꯣ ꯑꯗꯨꯃꯥꯏ ꯇꯧꯅꯦ ꯍꯥꯏꯕ꯭ꯔ
ꯃꯥꯏꯟ ꯇꯧꯗꯧ ꯃꯥꯜꯂꯦ ꯍꯧꯖꯤꯛꯁꯤ ꯃꯥꯁꯨ ꯂꯩꯔꯦ ꯅꯪꯁꯨ ꯆꯅꯤꯡꯕ ꯃꯇꯝꯗ
ꯍꯣꯏꯗ ꯅꯪ ꯅꯪ ꯅꯪꯒꯤ ꯅꯪ ꯀꯥꯟꯅꯗ꯭ꯔꯦ
ꯍꯥ ꯍꯥꯏꯕ ꯌꯥꯏꯅ ꯄꯪꯍꯥꯏ ꯍꯥꯏꯒꯅꯨꯀꯣ
ꯍꯥꯏꯔꯦ ꯎꯝ ꯀꯩ ꯇꯧꯒꯦ ꯍꯥꯏꯅꯣ
ꯇꯨꯡꯗ ꯌꯥꯝ ꯅꯤꯡꯉꯝꯈꯤꯔꯣꯏ ꯑꯦ
ꯇꯨꯡꯗꯔꯥ ꯃꯥꯡꯗꯔꯥ ꯅꯣꯀꯅꯨ ꯐꯒꯤ ꯇꯧꯕꯅꯤꯗ ꯉꯍꯥꯛ ꯅꯣꯛꯁꯦꯅ
ꯉꯥꯏꯍꯥꯛ ꯅꯣꯛꯁꯦꯅ
ꯉꯥꯛ ꯅꯣꯛꯁꯦ ꯊꯧꯕꯅꯦ
ꯗ꯭ꯔꯣꯋꯤꯡꯒ ꯌꯥꯝ ꯍꯩꯕꯗꯣ ꯆꯠꯈ꯭ꯔꯕꯣ ꯍꯩꯕꯤꯗꯣ
ꯆꯈ꯭ꯔꯦ ꯀꯩꯅꯣ ꯈꯪꯗꯦ ꯃꯊꯟꯗ ꯆꯦꯜꯂ ꯆꯠꯈ꯭ꯔꯦ ꯑꯩꯗꯤ ꯂꯩꯔꯝꯒꯗ꯭ꯔꯅ ꯑꯍ ꯊꯕꯛ ꯑꯃ ꯀꯧꯔ ꯂꯩꯔꯝꯃꯦ ꯃꯥꯒꯤ ꯏꯊꯟꯗ ꯂꯥꯛꯄꯅꯦ ꯅꯍꯥꯟꯁꯨꯀꯣ
ꯎꯝ
ꯑꯩꯅ ꯇꯥꯛꯄꯤꯕꯁꯤꯡꯗꯣ ꯏꯕ ꯍꯩꯔꯦꯅ ꯑꯩ__